ꯎꯝ ꯍꯣꯏ ꯀꯩꯗꯧꯕꯤꯔꯤꯒꯦ ꯁꯥꯔ ꯕꯣ
ꯑꯁ ꯆꯥꯛ ꯇꯣꯛꯄꯒꯤ ꯑꯩꯈꯣꯏ ꯁꯨꯝ ꯄꯣꯊꯥꯔꯝꯕꯅꯤꯅꯦ ꯉꯁꯤꯗꯤ ꯕꯣꯜꯁꯨ ꯂꯩꯇ ꯃꯥꯜꯂꯦꯅꯦ
ꯑꯁ ꯃꯤ ꯉꯥꯎꯆꯠꯅꯔꯦ ꯃꯤ ꯀꯩꯅꯣ ꯕꯣꯜ ꯂꯩꯇ ꯅꯨꯃꯤꯠꯇ ꯃꯤ ꯉꯥꯎꯆꯠꯅꯕ ꯌꯥꯎꯏ ꯍꯥꯏ ꯕꯣꯜ ꯁꯨꯝ ꯂꯩꯈꯤꯀꯥꯟꯗ ꯅꯨꯡꯉꯥꯏꯈꯤꯕꯒꯤ
ꯎꯝ
ꯑꯗꯩ ꯍꯥꯏꯗꯤ ꯋꯥꯔꯜ ꯀꯞ ꯂꯣꯏꯔꯒ ꯀꯩꯅꯣꯅꯤ ꯉꯁꯤꯗꯤ ꯑꯣ ꯀꯩꯅꯣ ꯑꯩꯅ ꯊꯣꯡꯕꯗꯨꯕꯣ ꯑꯣꯛ ꯂꯣ ꯀꯩꯅꯣ ꯑꯩꯅ ꯊꯣꯡꯕꯗꯨꯕꯣ
ꯅꯪ ꯑꯍꯥꯎꯕ ꯆꯥꯃꯟꯗꯅ ꯌꯥꯔꯔꯣꯏꯀꯣ ꯅꯁꯥꯗꯣ
ꯎꯝ ꯍꯛꯆꯥꯡ ꯁꯣꯟꯖꯜꯂꯛꯀꯨꯝ ꯈꯟꯗꯅ ꯋꯥꯈꯜꯁꯤꯗ ꯍꯦꯛꯇ ꯆꯥꯁꯤꯟꯕꯅꯦ ꯑꯩꯁꯨ
ꯉꯔꯥꯡꯒꯤ ꯕꯣꯜꯗꯨ ꯌꯦꯡꯕ꯭ꯔꯣ
ꯑꯦ ꯌꯦꯡꯉꯤ ꯌꯦꯡꯉꯤ ꯑꯁ ꯑꯩꯗꯤ ꯅꯨꯡꯉꯥꯏꯅ ꯍꯜꯂꯛꯏ ꯀꯩꯅꯣ ꯑꯥꯗ ꯑ ꯀꯦꯟꯗꯤꯗꯦꯠ ꯑꯐꯥꯎꯕ ꯑꯃꯒꯤ ꯌꯨꯝꯗ ꯌꯦꯡꯉꯨꯕꯅꯦ
ꯅꯪ ꯉꯔꯥꯡ ꯕꯣꯜꯗꯣ ꯃꯊꯥꯗꯤ ꯁꯥꯔꯝꯒꯅꯤꯗ ꯉꯥ
ꯑꯦ ꯃꯊꯥ ꯁꯟꯅꯗꯅꯥ ꯃꯤ ꯉꯥꯎꯕ ꯍꯦꯟꯖꯤꯟꯅꯗꯅ ꯑꯗꯩꯗꯤ ꯑꯁ ꯐ ꯐꯥꯗꯅꯗꯅ ꯃꯤ ꯃꯌꯥꯝ ꯑꯃ ꯇꯧꯅꯔꯒ ꯁꯤꯗꯤ ꯆꯥꯛ ꯆꯥꯊꯣꯛꯑ ꯍꯜꯂꯁꯦꯅ ꯇꯧꯕꯒꯤ ꯆꯥꯛꯁꯤ ꯗꯛ ꯆꯥꯕ ꯆꯥꯕ ꯂꯣꯏꯕꯒ ꯈꯨꯠ ꯍꯥꯝꯃꯒꯥ ꯈꯨꯠ ꯍꯥꯝꯕꯒꯤ ꯍꯦꯛ ꯆꯪꯉꯛꯄꯁꯤꯗ ꯊꯛ ꯂꯥꯎꯅ ꯆꯟꯈꯤ ꯂꯔꯝꯕꯗꯩꯩ ꯃꯌꯥꯝꯁꯤ ꯎ ꯋꯥ ꯋꯥ ꯋꯥ ꯂꯥꯎꯅꯔꯒ
ꯎꯝ
ꯂꯩꯅꯔꯝꯃꯦ ꯑꯩ ꯁꯣꯏꯗꯅ ꯇꯧꯔꯛꯈꯤꯅꯤ ꯇꯧꯔꯛꯈꯤꯅꯤ ꯁꯤꯅꯤ ꯗꯣ ꯇꯥꯕꯒꯤ ꯆꯥꯟꯁ ꯂꯩ ꯍꯥꯏꯗꯅ ꯇꯧꯔꯦ ꯉꯥꯏꯔꯦ ꯑꯗꯩ ꯑꯃꯨꯛ ꯑꯃꯨꯛ ꯆꯟꯁꯤꯜꯂꯒꯥ ꯑꯃꯨꯛ ꯗ꯭ꯔꯣ ꯇꯥꯁꯤꯟꯈꯤꯕꯗꯩꯗꯤ ꯑꯣ ꯌꯥꯔꯦ ꯁꯤꯅꯦ ꯑꯩꯈꯣꯏꯅ ꯍꯥꯏꯁꯦ
ꯎꯝ ꯁꯣꯏꯗꯅ ꯀꯥꯔꯦ ꯁꯤꯅꯦ
ꯎꯝ ꯑꯥ ꯊꯥꯔꯇꯤ ꯃꯤꯅꯠ ꯍꯥꯞꯄꯁꯨ ꯀꯥꯔꯅꯤ ꯁꯤꯅꯦ ꯑꯩꯈꯣꯏꯅ ꯈꯜꯂꯤꯁꯦ ꯑꯗꯩꯩꯗꯤ ꯃꯤꯅꯠ ꯑꯍꯦꯟꯕ ꯍꯥꯄꯛꯄꯗꯨꯗ ꯏꯌꯥꯝꯕ ꯑꯃ ꯃꯥꯁ ꯑꯥ ꯏꯌꯥꯝꯕ ꯑꯃꯅ ꯑꯦ ꯀꯩꯅꯣꯇꯧ ꯃꯥꯅ ꯑꯍꯞꯄ ꯃꯤꯅꯠꯇ ꯁꯨꯡ ꯆꯟ ꯆꯠꯂꯣꯏꯁꯤꯅꯤ
ꯑꯥ
ꯑꯩꯅ ꯆꯟꯅꯤ ꯁꯤꯅꯤ ꯑꯥ ꯄꯩꯁꯥ ꯊꯥꯅꯁꯤ ꯁꯤꯅꯤ ꯑꯗꯩꯩ ꯑꯩꯅ ꯑꯦ ꯀꯩꯅꯣ ꯇꯧ ꯀꯩꯅꯣ ꯇꯧꯔꯒ ꯇꯞꯅ ꯇꯧꯁꯤꯟꯅꯔꯦ ꯑꯗꯨꯗꯩ ꯍꯦꯛ ꯑꯩꯅ ꯊꯥꯔꯤ ꯍꯦꯛ ꯍꯥꯏꯕꯒ ꯒꯣꯜ ꯑꯃ ꯊꯣꯛ ꯂꯧꯅ ꯆꯟꯁꯤꯟꯕꯅꯦꯕ ꯑꯩ ꯂꯨꯄꯥ ꯆꯥꯝꯃ ꯊꯛ ꯀꯥꯞꯁꯤꯜꯂꯛꯑꯦ ꯑꯩꯉꯣꯟꯗ ꯑꯩ ꯂꯨꯄꯥ ꯆꯝꯃ ꯐꯪꯉꯥ ꯂꯛꯌꯦ
ꯑꯣ ꯅꯪ ꯉꯔꯥꯡꯒꯤ ꯁꯦꯟ ꯊꯥꯗ꯭ꯔꯕꯣ ꯑꯃꯗꯨꯗ
ꯊꯥꯏꯌꯦ ꯊꯥꯕꯗꯨꯗ ꯑꯩꯒꯤꯗꯨꯅ ꯁꯣꯏꯔꯤꯁꯤꯅ ꯗꯥꯏꯔꯦꯛ ꯀꯩꯅꯣ ꯊꯥꯔꯝꯃꯗꯤ ꯐꯗꯧꯕꯥ ꯊꯣꯏꯅꯦꯅ ꯑꯩꯅ ꯐꯥꯔꯁ ꯍꯥꯞꯇ ꯊꯣꯏꯅꯤꯅ ꯊꯥꯖꯤꯜꯂꯨꯕꯗꯒꯤ ꯃꯥꯡ ꯇꯥꯛꯑꯦꯅ
ꯀꯩꯅꯣ ꯐꯥꯔꯁ ꯍꯥꯐꯇ ꯊꯣꯏꯅꯤ ꯊꯥꯖꯤꯜꯂꯤꯗꯤ
ꯃꯥ ꯑꯦ ꯋꯥꯈꯜꯗꯨ ꯆꯥꯎꯊꯣꯛꯎꯅꯦ
ꯑꯁ ꯅꯪꯁꯨ ꯉꯥꯔꯥꯡꯒꯤ ꯉꯔꯥꯡꯒꯤꯗꯣ ꯑꯔꯖꯦꯟꯇꯤꯅꯥꯅꯗꯤ ꯊꯣꯏꯕꯨꯗꯤ ꯊꯣꯏꯗꯥꯀꯣ ꯉꯔꯥꯡꯒꯤ ꯔꯦꯐ꯭ꯔꯤꯁꯤꯡꯗꯣ ꯅꯪ ꯀꯔꯤ ꯃꯣꯠꯒꯦ ꯉꯔꯥꯡꯒꯤꯗꯣ ꯐꯤꯌꯥꯔ ꯑꯣꯏ ꯈꯟꯕ꯭ꯔꯥ ꯑꯟꯐꯤꯌꯥꯔ ꯑꯣꯏ
ꯃꯣꯏ ꯀꯩꯅꯣꯅꯤ ꯑꯩꯈꯣꯏꯗ ꯃꯌꯥꯝꯅ ꯅꯨꯡꯉꯥꯏꯅꯗ꯭ꯔꯤꯕꯁꯤ ꯉꯁꯥꯏꯒꯤ ꯕꯥꯔ ꯑꯗꯨꯗꯪꯕꯨ ꯌꯦꯡꯕꯤꯔꯝꯃꯗꯤꯀꯣ ꯃꯌꯥꯝꯁꯤ ꯂꯣꯏꯅ ꯁꯥꯐꯒꯗꯕꯅꯦꯕ ꯕꯥꯔꯗꯨ ꯌꯦꯡꯍꯧꯗꯕꯁꯤꯅ ꯉꯁꯥꯏ ꯉꯁꯥꯏꯒꯤ ꯃꯌꯥꯝꯁꯤꯗ ꯑꯩꯈꯣꯏꯒꯤ ꯂꯥꯟꯅ ꯑꯗꯒꯤ ꯀꯩꯅꯣ ꯇꯧꯅꯕ ꯍꯥꯏꯗꯤ ꯈꯠꯅꯅꯕꯒꯤ ꯃꯆꯥꯛꯇꯨ ꯃꯌꯥꯝ ꯑꯣꯏꯍꯜꯂꯦ ꯍꯥꯏꯇꯥꯥꯔꯦꯅꯦ ꯃꯣꯏꯅ ꯑꯗꯨꯏꯗꯨ ꯈꯤꯇꯪ ꯌꯦꯡꯕꯤꯔꯝꯃꯒ ꯑꯦ ꯁꯨꯝꯃꯤꯗꯪ ꯂꯥꯜꯂꯤꯗꯪ ꯍꯥꯏꯔꯁꯨ ꯃꯌꯥꯝꯗꯣ ꯊꯃꯣꯏꯗꯣ ꯄꯦꯟꯅꯒꯗꯕꯅꯤ ꯑꯥ ꯁꯨꯝꯕ ꯅꯨꯡꯉꯥꯏꯅꯗꯕ ꯄ꯭ꯔꯣꯕ꯭ꯂꯦꯝ ꯈꯔꯗꯤ ꯂꯩꯔꯦ ꯑꯗꯨꯕꯨ ꯃꯣꯏꯒꯤꯁꯨ ꯔꯤꯐꯤꯔꯗꯨꯒꯤꯁꯨ ꯃꯥꯏꯁꯨ ꯈꯪꯖꯕ ꯍꯩꯖꯕ ꯎꯖꯕ ꯂꯩꯔꯝꯒꯅꯤ ꯍꯥꯏꯗꯤ ꯒꯦꯝ ꯃꯅꯨꯡꯗꯨꯗꯗꯤ ꯔꯤꯐ꯭ꯔꯤ ꯍꯥꯏꯗꯨꯅ ꯆꯥꯎꯔꯤꯕꯅꯤꯅ ꯀꯅꯥ ꯃꯣꯏ ꯍꯦꯠ ꯀꯣꯁꯀꯥꯗꯨ ꯔꯦꯠꯀꯥꯠ ꯄꯤꯈꯤꯕ ꯃꯥꯜꯂꯤꯅꯦ
ꯑ ꯄꯤꯈꯤꯕꯅꯤ ꯑꯔꯣꯏꯕꯒꯤꯗꯣ ꯑꯗꯨꯗ ꯃꯥꯡꯕ ꯈꯣꯠꯄ ꯇꯧꯕꯗꯣ
ꯉꯥꯡ ꯈꯣꯠꯇꯕꯗꯣ ꯀꯩꯅꯣ ꯌꯥꯎꯔꯝꯒꯅꯦꯕ
ꯎꯝ ꯈꯔ ꯋꯥꯍꯩ ꯅꯨꯡꯉꯥꯏꯇꯕꯕꯨꯗꯤ ꯌꯥꯎꯔꯝꯒꯅꯤ ꯁꯥꯎꯅꯔꯅꯤꯅ
ꯑꯥ ꯃꯥꯅꯤ ꯃꯥꯅꯤ ꯑꯗꯨꯕꯨ ꯄꯣꯠꯇꯣ ꯍꯣꯏ ꯑꯗꯨꯃꯥꯏꯅ ꯕꯥꯔꯗꯨꯗꯪ
ꯏꯖꯤꯞꯅꯅꯦ
ꯎꯝ
ꯑꯩꯈꯣꯏꯒꯤ ꯕꯣꯟ ꯑꯃ ꯄꯨꯈꯠꯂꯛꯑꯒ ꯈꯣꯡꯗ ꯅꯦꯠꯂꯒ ꯆꯣꯡꯕ ꯑꯃ ꯌꯥꯎꯈꯤꯗ꯭ꯔꯣ ꯕꯥꯔ ꯌꯦꯡꯉ ꯀꯥꯟꯗ ꯈꯨꯟ ꯅꯦꯠꯂꯨꯕꯒꯤ
ꯈꯣꯡ ꯅꯦꯜꯂꯝꯕꯒꯤ ꯀꯩꯅꯣ ꯇꯧꯗꯕꯗꯣ ꯎꯝ ꯒꯣꯜ ꯂꯧꯈꯤꯗꯕꯗꯣ ꯎꯝ
ꯍꯥꯏꯗꯤ ꯀꯩꯅꯣꯅꯦꯕ ꯈꯤꯇꯪ ꯌꯦꯠꯅꯕꯒꯤꯗꯤ ꯐꯣꯟꯒꯤ ꯍꯧꯅ ꯁꯥ ꯅꯠꯇ꯭ꯔꯣ ꯑꯗꯨꯅ ꯃꯔꯝ ꯑꯣꯏꯔꯒ ꯑꯗꯨꯃꯥꯏꯅꯥ ꯅꯦꯠꯂꯛ ꯑꯗꯨꯒ ꯃꯣꯍꯃꯠ ꯁꯂꯥꯅ ꯃꯣꯏꯒꯤ ꯗꯤꯕꯣꯛꯁ ꯃꯅꯨꯡꯗ ꯕꯣꯜ ꯆꯦꯜꯂꯛꯄꯗ ꯃꯈꯣꯡꯗ ꯈꯤꯇꯪ ꯂꯧꯕꯗ ꯑꯃ ꯇꯨ ꯇꯨꯏꯗꯅ ꯑꯃ ꯑꯃ ꯁꯂꯅ ꯑꯗꯨꯒꯤ ꯕꯥꯔꯗꯨ ꯆꯦꯛ ꯇꯧꯗꯦꯅ ꯅꯦꯝꯃꯦ ꯕꯣꯜꯁꯦ ꯀꯩꯅꯣ ꯇꯧꯋꯤ ꯇꯧꯗꯦꯅ
ꯃꯥꯅꯦ ꯇꯧꯅꯔꯤꯁꯦ
ꯑꯩ ꯉꯁꯤ ꯏꯟꯁꯇꯥꯒ꯭ꯔꯥꯝꯗ ꯌꯦꯡꯉꯝꯕꯗꯅꯦ
ꯎꯝ
ꯀꯩꯅꯣ ꯍꯦꯠ ꯀꯣꯁꯅ ꯉꯔꯥꯡ ꯀꯟꯐꯔ꯭ꯦꯟꯁ ꯁꯨꯃꯤꯗꯅꯥ
ꯎꯝ
ꯒꯦꯝ ꯂꯣꯏꯔꯀꯥꯟꯗ ꯑꯗꯨꯗ ꯃꯥꯅ ꯍꯥꯏꯍꯧꯕꯗꯣ ꯑꯔꯖꯦꯟꯇꯤꯅꯥꯖꯤꯅ
ꯌꯥꯝꯅ ꯀꯩꯅꯣ ꯇꯧꯔꯗꯤ ꯍꯥꯏꯗꯤ ꯑꯥꯔꯖꯦꯟꯇꯤꯅꯥ ꯑꯗꯨꯝ ꯄꯤꯊꯣꯛ ꯀꯔꯤ ꯃꯔꯝꯒꯤꯗꯃꯛꯇ ꯇꯣꯉꯥꯟ ꯇꯣꯉꯥꯟꯕ ꯂꯝꯗꯒꯤ ꯀꯟꯇ꯭ꯔꯤ ꯃꯌꯥꯝꯁꯦ ꯄꯥꯔꯇꯤꯁꯤꯄꯦꯟ
ꯃꯤꯌꯥꯝ ꯀꯧꯔꯤꯅꯣ
ꯀꯩꯅꯣ ꯍꯥꯏꯕ꯭ꯔꯤꯠ
ꯎꯝ ꯎꯝ ꯎꯝ ꯇꯧꯔꯦꯕ ꯈꯔ ꯋꯥꯔꯤꯁꯦ ꯃꯥꯅꯦ ꯄꯦꯟꯅꯗꯕ ꯃꯤꯒꯤ ꯅꯨꯡꯉꯥꯏꯇꯕ ꯄꯣꯠꯁꯤ ꯍꯣꯏ ꯃꯣꯏꯒꯤ ꯁꯤꯜꯂꯤ ꯂꯥꯡꯂꯤꯕ ꯐꯤꯐꯥꯅꯁꯨ ꯃꯌꯥꯝꯒꯤ ꯏꯍꯨꯜꯁꯦ ꯈꯪꯕꯤꯔꯒ ꯃꯣꯏꯅ ꯃꯇꯨꯡ ꯇꯥꯔꯛꯄ ꯒꯦꯝꯁꯤꯡꯗ ꯑꯆꯥꯟ ꯃꯤꯔꯥꯟ ꯅꯥꯏꯗꯕ ꯃꯤꯠꯌꯦꯡ ꯌꯦꯡꯉꯒꯀꯣ ꯃꯣꯏꯅ ꯕꯥꯔ ꯅꯣꯡꯗꯣ ꯑꯃꯒꯤꯁꯨ ꯑꯃꯁꯨ ꯂꯣꯏ ꯆꯦꯛꯀꯞ ꯇꯧꯕꯤꯔꯒ ꯑꯦ ꯁꯤꯗꯤ ꯌꯥꯏ ꯁꯤꯗꯤ ꯌꯥꯗꯦ ꯀꯥꯟꯗ ꯕꯥꯔ ꯅꯣꯡꯗꯣ ꯍꯥꯏꯗꯤ ꯑꯅꯤ ꯑꯍꯨꯝꯂꯛ ꯀꯛꯊꯛ ꯀꯛꯊꯛ ꯀꯛꯂꯒ ꯌꯦꯡꯉꯒ ꯏꯁꯂꯣ ꯃꯣꯁꯟꯗꯒ ꯌꯦꯡꯕꯤꯔꯅꯤꯀꯣ ꯈꯤꯇꯪ ꯀꯩꯅꯣ ꯇꯧꯅꯤ ꯑꯗꯣ ꯍꯣꯏ ꯃꯣꯏ ꯏꯁꯂꯣ ꯃꯣꯁꯟꯒ ꯍꯧꯖꯤꯛꯀꯥꯟ ꯐꯦꯁꯕꯨꯛꯇ ꯑꯗꯒꯤ ꯑꯩ ꯏꯟꯁꯇꯥꯒ꯭ꯔꯥꯝꯗ ꯊꯥꯗꯣꯛꯅꯔꯛꯄꯗ ꯑꯗꯨꯝ ꯍꯥꯏꯗꯤ ꯃꯣꯏꯁꯤ ꯁꯨꯃꯥꯏꯅ ꯔꯨꯜꯁꯤ ꯁꯨꯃꯥꯏꯅꯗꯤ ꯂꯩꯔꯝꯃꯦ ꯍꯥꯏꯗꯤ ꯉꯁꯥꯏꯒꯤ ꯕꯣꯜꯁꯦ ꯑꯩꯅ ꯑꯩꯅ ꯍꯥꯟꯅ ꯇꯁ ꯇꯧꯔꯒ ꯀꯣ ꯕꯣꯜꯁꯦ ꯕꯣꯜꯁꯦ ꯇꯆ ꯇꯧꯗ꯭ꯔꯤꯉꯩꯗ ꯃꯤ ꯅꯦꯠꯄ ꯌꯥꯗꯦꯕ ꯑꯗꯨꯒ ꯕꯣꯜꯁꯦ ꯑꯩꯅ ꯇꯁ ꯀꯛ ꯍꯥꯟꯅ ꯑꯩꯅ ꯑꯩꯅ ꯍꯥꯟꯅ ꯕꯣꯜꯁꯦ ꯇꯛ ꯇꯁ ꯇꯧꯈ꯭ꯔꯕ ꯑꯗꯨ ꯇꯥꯔꯗꯤ ꯄꯣꯠꯇꯨ ꯐꯤꯞꯇꯤ ꯐꯤꯞꯇꯤ ꯑꯩꯈꯣꯏꯅꯤ ꯈꯥꯒꯛ ꯊꯦꯡꯒꯥꯏꯅꯕꯗꯨ ꯀꯔꯤꯝ ꯀꯥꯏꯗꯦꯕ ꯕꯠ ꯕꯣꯜꯁꯤ ꯇꯁ ꯇꯧꯗ꯭ꯔꯤꯉꯩꯁꯤꯗ ꯑꯩꯅ ꯃꯤꯁꯤꯗ ꯍꯥꯟꯅ ꯅꯦꯠꯂꯕ ꯑꯗꯨꯏ ꯇꯔꯗꯤ ꯑꯗꯨ ꯐꯥꯎꯜꯅꯦꯕ ꯕꯣꯜꯁꯦ ꯇꯁ ꯇꯧꯔꯕ ꯃꯇꯨꯡꯗꯨꯗ ꯑꯩꯅ ꯃꯉꯣꯟꯗ ꯀꯩꯀꯥ ꯊꯦꯒꯥꯏꯅꯕ ꯑꯗꯨꯝ ꯂꯥꯏꯔꯤꯛ ꯇꯨꯕ ꯑꯣꯏꯇꯥꯔꯦ ꯑꯗꯨꯏꯗꯣ ꯍꯥꯏꯗꯤ ꯕꯣꯜꯒꯤ ꯀꯩꯅꯣ ꯑꯣꯏꯌꯦꯕ ꯔꯨꯜ ꯑꯣꯏꯌꯦꯕ ꯀꯩ ꯃꯍꯥꯏ ꯀꯥꯏꯗꯦꯕ ꯑꯗꯨꯕꯨ ꯕꯣꯜꯁꯦ ꯑꯩꯅ ꯇꯆ ꯇꯧꯗ꯭ꯔꯤꯉꯩꯗ ꯃꯤꯗ ꯍꯥꯟꯅ ꯅꯦꯠꯂꯕ ꯑꯗꯨ ꯑꯣꯏ ꯇꯥꯔꯗꯤ ꯐꯥꯎꯜꯅꯦꯕ ꯑꯗꯨꯏ ꯄꯣꯠ ꯈꯔ ꯃꯣꯏꯗꯤ ꯂꯩꯔꯝꯃꯦ ꯑꯗꯨꯕꯨ ꯍꯣꯏ ꯃꯌꯥꯝꯒꯤ ꯄꯤꯟꯅꯅꯕ ꯌꯦꯡꯕ ꯈꯣꯠ ꯄ ꯍꯥꯏꯗꯤ ꯕꯥꯔ ꯅꯣꯡ ꯇꯧꯔꯒ ꯁꯤꯁꯤ ꯁꯤ ꯑꯩ ꯔꯨꯜꯅ ꯁꯤꯅꯤ ꯍꯥꯏꯗꯤ ꯄꯣꯠꯇꯨ ꯂꯩꯔꯝ ꯇꯥꯔꯗꯤ ꯃꯌꯥꯝꯁ ꯊꯒꯠ ꯄꯦꯟꯅꯒꯗꯕꯅꯤ ꯑꯗꯨꯕꯨ ꯍꯧꯖꯤꯛ ꯑꯩ ꯍꯥꯏꯕꯗꯣ ꯔꯨꯜꯁꯤ ꯃꯣꯏꯒꯤꯁꯤ ꯕꯣꯜꯁꯤ ꯇꯁ ꯇꯧꯗ꯭ꯔꯤꯉꯩꯗ ꯃꯤ ꯅꯦꯠꯄ ꯌꯥꯗꯦ ꯕꯣꯜꯁꯤ ꯇꯆ ꯇꯧꯔꯔꯕ ꯃꯇꯨꯡꯗ ꯑꯗꯨꯗ ꯈꯔ ꯃꯨꯛꯅ ꯈꯣꯠꯅ ꯇꯧꯀꯥꯟꯗ ꯀꯛ ꯀꯥ ꯁꯣꯛꯈꯤꯕꯗꯨꯅ ꯁꯣꯛꯈꯤꯕꯅꯤ ꯑꯗꯨꯒ ꯕꯣꯠꯇꯨ ꯇꯁ ꯇꯧꯗ꯭ꯔꯤꯉꯩꯗ ꯀꯩꯅꯣ ꯇꯧꯕꯤꯕ ꯌꯥꯔꯝꯗꯦꯕ ꯑꯗꯨꯏ ꯄꯣꯠꯇꯨꯅꯁꯨ ꯑꯣꯏꯕꯖꯥꯠꯅꯤ ꯑꯗꯨꯕꯨ ꯃꯌꯥꯝꯒꯤ ꯃꯇꯨꯡꯗ ꯇꯥꯔꯛꯄꯗ ꯍꯥꯏꯗꯤ ꯃꯤ ꯃꯌꯥꯝ ꯑꯃ ꯂꯝ ꯃꯌꯥꯝ ꯑꯃ ꯍꯥꯏꯗꯤ ꯍꯥꯏꯗꯤ ꯑꯩꯈꯣꯏ ꯄꯤꯛꯈ꯭ꯔꯕ ꯃꯅꯤꯄꯨꯔꯁꯤꯗꯁꯨ ꯋꯥꯔꯜ ꯀꯞꯀꯤ ꯑꯆꯧꯕ ꯏꯟꯐ꯭ꯂꯨꯌꯦꯟꯁ ꯑꯃ ꯂꯥꯛꯏꯅꯤꯗꯣ ꯂꯥꯛꯈ꯭ꯔꯕ ꯄꯣꯠꯅꯦꯕ ꯁꯥꯟꯅꯩꯗꯣ ꯑꯥ ꯗ ꯃꯤꯅ ꯂꯥꯛ ꯂꯥꯛ ꯍꯧꯖꯤꯛꯇꯤ ꯀ꯭ꯋꯥꯇꯔ ꯐꯥꯏꯅꯦꯜꯒ ꯌꯧꯔꯀꯥꯟꯗꯗꯤ ꯇꯤꯛꯀꯦꯠꯇꯨ ꯂꯥꯛꯀ ꯍꯦꯜꯂ ꯃꯥꯜꯂꯦ ꯑꯩꯈꯣꯏꯅ ꯆꯠꯀꯦ ꯍꯥꯏꯗꯤ ꯌꯨꯝꯐꯝꯒꯨꯝꯕ ꯀꯩꯒꯨꯝꯕ ꯌꯨꯝꯐꯝꯒꯨꯝꯕ ꯀꯩꯒꯨꯝꯕ ꯌꯣꯟꯗꯗꯤ ꯌꯥꯔꯣꯏꯕ
ꯎꯝ ꯑꯩꯅ ꯁꯨꯝ ꯇꯥꯕꯗꯅꯦ ꯍꯟꯗꯛꯀꯤ ꯋꯥꯔꯜ ꯀꯞꯁꯤꯅ ꯄꯩꯁꯥꯁꯦ ꯈ꯭ꯋꯥꯏꯗꯒꯤ ꯇꯤꯛꯀꯦꯠ ꯋꯥꯡꯕ ꯋꯥꯔꯜ ꯀꯞꯅꯦ ꯍꯥꯏꯔꯤꯅꯦ
ꯑꯣ ꯆꯨꯝꯃꯤ ꯁ ꯑꯅ ꯍꯥꯏꯗꯤ ꯉꯁꯥꯏꯒꯤ ꯃꯤꯁꯤꯒ ꯔꯥꯟꯗꯣꯒꯒꯤ ꯀꯩꯅꯣꯁꯤ ꯑꯔꯣꯏꯕꯁꯨ ꯑꯣꯏꯕꯁꯤꯅ ꯃꯌꯥꯝꯁꯤ ꯈꯔ ꯍꯦꯟꯅꯁꯨ ꯌꯦꯡꯅꯤꯡꯉꯝꯗꯧ ꯃꯥꯜꯂꯦ ꯃꯣꯏ ꯑꯅꯤꯒꯤ ꯐꯦꯟ ꯕꯦꯒꯁꯤꯅ
ꯂꯩꯕꯥꯛ ꯃꯌꯥꯝ ꯑꯃꯁꯨ ꯀꯩꯅꯣ ꯌꯥꯝꯃꯕꯅꯤꯀꯣ ꯍꯟꯗꯛ ꯋꯥꯜꯀꯞ ꯁꯥꯟꯅꯕꯗ꯫ ꯑꯗꯨꯒꯤꯗꯣ ꯑꯍꯥꯟꯕꯒꯤ ꯋꯥꯔꯜ ꯀꯞ ꯁꯥꯟꯅ ꯁꯥꯟꯅꯕꯒꯤ ꯑꯩꯈꯣꯏ ꯂꯩꯕꯥꯛ ꯋꯥꯔꯜꯗ ꯀꯞ꯫ ꯁꯥꯟꯅꯔꯦꯒ ꯍꯥꯏꯔꯗꯤ ꯌꯦꯡꯅꯤꯡꯕꯤꯗꯣ ꯑꯗꯨꯅꯦꯕ꯫
ꯑꯗꯣ ꯀꯩꯅꯣ ꯑꯣ ꯑꯗꯨꯗꯤ ꯀꯌꯥꯅꯣ ꯍꯟꯗꯛ ꯍꯦꯟꯒꯠꯈꯤꯕꯁꯦ ꯃꯃꯥꯡ꯫ ꯀꯌꯥꯅꯣ ꯑꯣꯏꯔꯒ ꯍꯟꯗꯛꯁꯤ ꯅꯤꯐꯨ ꯁꯨꯖꯥꯂ ꯅꯤꯐꯨ ꯍꯦꯟꯈꯤꯕ꯭ꯔꯥ꯫
ꯑꯣ ꯀꯩꯅꯣꯗꯣ ꯍꯦꯟꯕꯅꯤ ꯍꯦꯟꯕꯅꯦ
ꯀꯟꯇ꯭ꯔꯤ
ꯑ
ꯑꯥ ꯁꯨꯃꯥꯏꯅ ꯈꯔ ꯀꯩꯅꯣ ꯇꯧꯋ ꯃꯣꯏꯁꯦ
ꯑꯗꯣ ꯀꯩꯅꯣꯅꯦ ꯑꯩꯈꯣꯏꯒꯤ ꯅꯍꯥꯟꯒꯤ ꯑꯃꯦꯔꯤꯀꯥꯒꯅꯦ ꯀꯔꯥꯅꯣꯝꯒ ꯁꯥꯟꯅꯕ ꯌꯨ ꯑꯦꯁ ꯑꯦꯒ ꯁꯥꯟꯅꯕ ꯑꯃ ꯂꯩꯒꯤꯈꯤꯕꯅꯦꯕ ꯈꯪꯉꯕ꯫ ꯑꯗꯨꯗ ꯔꯦꯐꯤꯅ ꯍꯟꯗꯛꯀꯤꯅꯦ꯫
ꯑꯣ꯫
ꯔꯦꯐꯤꯅꯅꯦ ꯀꯩꯅꯣ ꯇꯧꯔꯕ ꯍꯥꯏꯇꯥꯔꯦ꯫ ꯕꯦꯜꯖꯤꯌꯝꯒ ꯁꯥꯟꯅꯗ꯭ꯔꯤꯉꯩ ꯃꯃꯥꯡꯒꯤ ꯃꯦꯁꯇꯅꯤ꯫
ꯎꯝ ꯎꯝ꯫
ꯔꯦꯐꯤꯅꯥ ꯑꯃꯦꯔꯤꯀꯥꯒꯤ ꯄ꯭ꯂꯦꯌꯥꯔ ꯑꯃꯅꯦ꯫ ꯀꯩꯅꯣ ꯇꯧꯔꯦ ꯌꯦꯂꯣ ꯀꯥꯔꯗꯂ ꯔꯦꯗ ꯄꯤ꯫
ꯑꯗꯩ ꯗꯣꯅꯥꯜ ꯇ꯭ꯔꯝꯅ ꯍꯥꯏꯔꯛꯄꯗꯣ꯫
ꯑ ꯐꯤꯐꯥ ꯄ꯭ꯔꯁꯤꯗꯦꯟ ꯀꯧꯔꯒ꯫ ꯋꯥꯔꯤ ꯁꯥꯟꯅꯕ꯭ꯔꯥ ꯈꯪꯗꯦ ꯔꯦꯠ ꯀꯥꯔꯠꯇꯣ ꯁꯁꯄꯦꯟ ꯇꯧꯔꯦ ꯅꯒꯥ ꯊꯝ
ꯑ ꯔꯦꯠ ꯀꯥꯔꯗ ꯑꯃꯨꯛ ꯍꯟꯗꯣꯛꯈ꯭ꯔꯦꯅ ꯇꯧꯕꯗꯣ꯫
ꯑꯗꯨ ꯑꯣꯏꯕ ꯌꯥꯕ ꯋꯥꯔ ꯁꯤꯅꯤꯗ꯫
ꯑꯗꯨꯅꯤꯅꯦ ꯑꯗꯨ ꯃꯤꯅ ꯍꯥꯏꯅꯩꯗꯨꯕꯨ ꯆꯨꯝꯃꯤꯔ ꯂꯥꯂꯤꯔ꯫ ꯆꯨꯝꯕ꯭ꯔꯕ ꯑꯗꯨꯁꯦꯡꯕꯒꯤ꯫
ꯑꯗꯨ ꯆꯨꯝꯃꯦ ꯍꯥꯏꯌꯦꯃꯦ ꯑꯁꯦꯡꯕꯅ꯫ ꯒ꯭ꯌꯥꯟ ꯇꯥꯗ꯭ꯔꯦꯕ ꯑꯩꯈꯣꯏꯒꯤ ꯕꯣꯜ ꯁꯥꯟꯅꯕꯁꯤꯗꯕꯨꯛ꯫ ꯇ ꯄꯣꯂꯤꯇꯤꯛꯁ ꯇꯧꯁꯤꯜꯂꯗꯤ ꯕꯦꯔꯥ ꯀꯥꯗ꯭ꯔꯣ꯫
ꯑꯗꯨ ꯍꯥꯏꯗꯤ ꯉꯁꯥꯏꯒꯤ꯫ ꯑꯣꯜꯔꯦꯗꯤ ꯄꯤꯈ꯭ꯔ ꯄꯣꯠꯇꯣ ꯑꯃꯨꯛ ꯍꯟꯗꯣꯛꯍꯜꯂꯦ ꯍꯥꯏꯔꯗꯤ ꯑꯗꯨꯇ꯭ꯔꯒꯅ ꯗ꯭ꯔꯥꯏ ꯃꯥꯅ꯫ ꯒꯦꯝꯗꯨꯒꯤ ꯑꯣꯏꯅꯗꯤ ꯄꯤꯈ꯭ꯔ ꯇꯥꯔꯁꯨ꯫ ꯔꯦꯐꯤꯗꯣ ꯑꯗꯨ ꯁꯣꯏꯔꯝ ꯇꯥꯔꯦ ꯔꯦꯐ꯭ꯤꯗꯣ ꯑꯗꯨꯃꯥꯏꯅ ꯃꯣꯏ ꯁꯁꯄꯦꯟ ꯇꯧꯕ ꯍꯥꯏꯗ ꯂꯩꯕꯅꯦꯕ꯫
ꯎꯝ꯫
ꯑꯗꯨ ꯇꯧꯒꯤ ꯇꯧꯒꯗꯝꯅꯦꯕ ꯃꯣꯏ ꯔꯦꯐꯤꯅ ꯁꯣꯏꯔꯝꯃꯦ ꯍꯥꯏ ꯇꯥꯔꯦ ꯃꯥꯒꯤꯁꯨ꯫ ꯃꯥꯒꯤ ꯀꯦꯔꯤꯌꯔꯗꯨ ꯁꯣꯛꯇꯣꯏꯅꯦꯕ ꯆꯍꯤ꯫ ꯃꯊꯪ ꯋꯥꯔꯜ ꯀꯞꯇ ꯃꯥ ꯑꯃꯐꯥꯎ ꯇꯧꯍꯟꯗꯦ ꯍꯥꯏꯕ ꯑꯣꯏꯔꯣ꯫ ꯅꯠꯇ꯭ꯔꯒ ꯃꯥ ꯆꯍꯤ ꯑꯅꯤ ꯑꯍꯨꯝ ꯑꯗꯩ ꯑꯃ꯫ ꯕꯦꯟ ꯇꯧꯔꯦꯕꯨ ꯍꯥꯏꯕ꯭ꯔꯣ ꯑꯗꯨꯝꯕ ꯄꯣꯠ ꯂꯩꯒꯗꯕꯅꯦꯕ ꯑꯗꯨꯅꯗꯕꯤꯗ꯫ ꯒꯦꯝ ꯃꯅꯨꯡꯗꯨꯗ ꯃꯥꯅ ꯄꯤꯈꯤꯕ ꯄꯣꯠꯇꯣ ꯑꯃꯨꯛ ꯍꯟꯗꯣꯛꯑꯦ ꯍꯥꯏꯇꯥꯥꯔꯗꯤ꯫ ꯉꯁꯥꯏ ꯒꯦꯝꯗꯨꯗꯤ ꯁꯥꯟꯅꯍꯧꯗ꯭ꯔꯕꯅꯦ ꯃꯥꯗꯣ ꯅꯠꯇ꯭ꯔꯣ ꯒꯦꯝꯗꯨ ꯗꯤ ꯂꯣꯏꯈ꯭ꯔꯕꯅꯦꯕ ꯒꯦꯝꯗꯨ ꯂꯣꯏꯈ꯭ꯔꯀꯥꯟꯗ ꯔꯦꯠ ꯀꯥꯔ ꯍꯟꯗꯣꯛꯑꯦ ꯍꯥꯏꯗꯨꯗꯤ꯫ ꯑ ꯀꯩꯝ ꯀꯥꯟꯅꯗꯦ ꯍꯥꯏꯇꯥꯔꯦꯅꯦ꯫
ꯀꯥꯅꯗꯦ ꯍꯥꯏꯇꯥꯔꯦ꯫
ꯍꯣꯏ ꯃꯊꯪꯒꯤꯕꯨꯗꯤ ꯃꯊꯪꯒꯤꯕꯨꯗꯤ ꯁꯥꯟꯅꯕꯩ ꯀꯩꯅꯣꯝꯗꯤ ꯆꯥꯟꯁ ꯑꯝꯗꯤ ꯐꯪꯅꯤ꯫ ꯑꯗꯨ ꯇꯔꯁꯨ ꯃꯣꯏꯅ ꯇꯧꯔꯤꯗꯣ ꯑꯗꯨꯗꯤ ꯅꯤꯌꯣꯝꯗꯨ ꯀꯥꯏꯔꯛꯄ꯭ꯔꯥ꯫ ꯊꯥꯗꯣꯛꯄ ꯌꯥꯕꯒꯤ ꯑꯗꯨꯝꯕ ꯄꯣꯁꯤꯕꯤꯂꯤꯇꯤ ꯂꯩꯕ꯭ꯔꯥ꯫ ꯑꯩꯈꯣꯏꯅ ꯑꯗꯨꯅꯤ ꯔꯨꯜꯁꯤꯁꯨ ꯃꯣꯏ ꯀꯔꯤ ꯀꯔꯤ ꯔꯨꯜꯁꯅꯣ ꯒ꯭ꯌꯥꯟ ꯇꯥꯗꯦꯕ꯫ ꯃꯣꯏꯅ ꯁꯦꯝꯃꯤꯁ ꯀꯅꯥ ꯀꯅꯥ ꯄꯨꯔꯥ ꯁꯦꯝꯃꯤꯅꯣ ꯎꯝ ꯑꯗꯨꯅ ꯍꯥꯏꯗꯤ ꯑꯃꯦꯔꯤꯀꯥꯁꯤ ꯍꯥꯏꯗꯤ ꯀꯟꯈ꯭ꯔꯕ ꯂꯩꯕꯥꯛꯅꯤꯗꯣ ꯃꯣꯏꯁꯨ ꯃꯣꯏꯅ ꯈ꯭ꯋꯥꯏ ꯀꯜꯂꯦꯅ ꯂꯩꯔꯤꯕꯅꯤꯅ ꯑꯦ ꯑꯩꯈꯣꯏ ꯑꯉꯥꯡꯗ ꯁꯣꯛꯄ ꯌꯥꯕ꯭ꯔꯥꯒ ꯍꯥꯏꯕꯒꯤꯑꯣꯡꯗ ꯇꯧꯔꯛꯏꯅꯦ ꯃꯥꯏꯁꯨ
ꯃꯥꯅꯦ ꯃꯥꯅꯦ ꯑꯗꯨꯗꯒꯤ ꯃꯣꯏꯅ ꯑꯃꯨꯛ ꯍꯣꯁ ꯀꯩꯅꯣꯗꯣ ꯑꯣꯏꯔꯦꯗꯅ
ꯎꯝ ꯎꯝ ꯍꯣꯁꯁꯨ ꯑꯣꯏꯕꯅꯤꯅ
ꯑꯗꯨꯗꯒꯤ ꯃꯣꯏꯅ ꯇꯧꯔꯕ ꯃꯑꯣꯡꯗꯒ ꯇꯧꯒꯥꯏꯕꯅꯦꯕ ꯍꯧꯖꯤꯛ ꯁꯦ ꯏꯔꯥꯟ ꯆꯪꯉꯛꯏꯕꯣ꯫
ꯏꯔꯥꯟ ꯆꯪꯉꯛꯑꯃꯔꯣꯏꯗ꯫
ꯏꯤꯔꯥꯟ ꯂꯩꯍꯧꯔꯕ꯭ꯔꯥ꯫
ꯎꯝ꯫
ꯎꯝ ꯑꯃꯦꯔꯤꯀꯥꯒ ꯏꯔꯥꯟꯒ ꯍꯟꯗꯛ ꯄ꯭ꯂꯦ ꯐꯪꯍꯟꯗꯈꯤꯗꯕ꯭ꯔꯣ ꯇꯥꯃꯤꯟꯅꯈꯤꯗꯕ꯭ꯔꯣ꯫
ꯇꯥꯃꯤꯟꯅꯗꯦ ꯏꯔꯥꯟꯒ꯫
ꯑꯝꯇꯪ ꯇꯥꯃꯤꯟꯅꯔꯝꯃꯗꯤ ꯈꯪꯒꯗꯕꯅꯦ꯫ ꯑꯅꯤꯗꯣ ꯃꯩ ꯊꯣꯛꯀꯩ ꯁꯥꯟꯅꯔꯣꯏꯗ꯭ꯔꯣ
ꯏꯁꯥ ꯅꯛꯀꯅꯤ
ꯑꯣ
ꯑꯗꯣ ꯍꯟꯗꯛꯀꯤ ꯍꯧꯖꯤꯛ ꯆꯪꯉꯛꯏꯁꯤ ꯀꯩꯅꯣꯅꯤ ꯏꯁꯄꯦꯟ ꯏꯁꯄꯦꯟ ꯍꯧꯖꯤꯛ ꯏꯁꯄꯦꯟ ꯂꯩꯔꯤ ꯐ꯭ꯔꯥꯟꯁ ꯃꯣꯔꯣꯛꯀꯣ ꯀꯣ ꯕꯦꯜꯖꯤꯌꯝ ꯑꯥꯔꯖꯦꯟꯇꯤꯅꯥ ꯑꯥ ꯎꯝ ꯉꯁꯤ ꯑꯗꯒꯤ ꯀꯂꯝꯕꯤꯌꯥꯒ ꯁ꯭ꯋꯤꯖꯔꯂꯦꯟꯒꯁꯨ ꯁ꯭ꯋꯤꯖꯔꯂꯦꯟꯅ ꯊꯣꯏꯈ꯭ꯔꯦ ꯑꯗꯩ ꯃꯊꯪ ꯇꯥꯔꯛꯇꯣꯏꯁꯤ ꯁ꯭ꯋꯤꯖꯔꯂꯦꯟꯒ ꯑꯥꯔꯖꯦꯟꯇꯤꯅꯥꯒ
ꯁ꯭ꯋꯤꯖꯔꯂꯦꯟꯅ ꯊꯣꯏꯈ꯭ꯔꯕ ꯀꯂꯝꯕꯤꯌꯥꯒ ꯑꯔꯖꯦꯟꯇꯤ ꯑꯥ ꯀꯩꯅꯣꯖ‌ꯦ
ꯀꯂꯝꯕꯤꯌꯥꯒ ꯁ꯭ꯋꯤꯖꯔꯂꯦꯟꯒ ꯁ꯭ꯋꯤꯖꯔꯂꯦꯟ ꯊꯣꯏꯈ꯭ꯔꯦ ꯗ꯭ꯔꯣ ꯇꯥꯕꯗꯩ ꯄꯦꯅꯥꯜꯇꯤ ꯀꯥꯎꯅꯕꯗꯣ ꯁ꯭ꯋꯤꯖꯔꯂꯦꯟꯟꯅ ꯑꯃ ꯍꯦꯜꯂ ꯀꯥꯈ꯭ꯔꯦ
ꯑꯣ ꯀꯂꯝꯕꯤ ꯌꯥꯖꯁꯨ ꯕꯣꯜꯅꯤ ꯐꯖꯩ
ꯐꯖꯕꯅꯦ ꯑꯗꯨꯒꯤꯅꯦ ꯑꯩꯅ ꯑꯩꯗꯤ ꯀꯂꯝꯕꯤꯌꯥꯗ ꯊꯥꯒꯦ ꯇꯧꯔꯝꯕ ꯊꯥꯎꯋꯣꯅ ꯍꯥꯏꯅꯦꯕ ꯊꯥꯗꯤ ꯊꯥꯎꯍꯧꯗ꯭ꯔꯦ ꯑꯩ ꯄꯩꯁꯥꯗꯨꯗ ꯑꯩꯅ ꯍꯥꯞꯆꯤꯟꯂꯣ ꯇꯜꯂꯕ ꯑꯃꯥꯔꯖꯦꯟꯁꯤꯅꯥ ꯁꯣꯏꯈꯤꯕꯗꯩ ꯇꯟꯗꯅ ꯍꯥꯞꯇ꯭ꯔꯦꯕ ꯑ ꯍꯌꯦꯡꯒꯤ ꯁꯤꯗ ꯑꯣꯏꯅ ꯌꯦꯡꯉꯒꯦ
ꯃꯣꯔꯣꯛꯀꯣꯒ ꯐ꯭ꯔꯥꯟꯁꯀ ꯂꯩꯌꯦꯕ ꯃꯣꯔꯣꯛꯀꯣꯒꯤꯁꯨ ꯐꯖꯩꯑꯕ ꯌꯥꯎꯔꯤ ꯃꯈꯩꯁꯦ
ꯑꯥ
ꯍꯀꯤꯃꯤ ꯍꯣꯏ ꯃꯣꯏ ꯀꯥꯡꯕꯨꯅꯦꯕ ꯑꯗꯩ ꯐ꯭ꯔꯥꯟꯁꯤꯁꯨ ꯐꯖꯕꯤꯅꯤꯗꯣ ꯕꯣꯜ ꯃꯩ ꯋꯥ ꯊꯣꯛꯂꯛꯇꯣꯏꯔꯥ ꯁꯤꯅꯤꯗ ꯑꯩꯅ ꯈꯜꯂꯤꯁꯤ ꯅꯠꯇ꯭ꯔꯒꯅ ꯒꯣꯜꯁꯤ ꯌꯥꯎ ꯆꯟ ꯆꯟꯅꯗꯕꯤ ꯃꯃꯥꯡꯁꯨ ꯐ꯭ꯔꯥꯟꯁꯁꯤ ꯒꯣꯜ ꯑꯃꯈꯛꯇꯪ ꯆꯜꯂꯒ ꯀꯩꯅꯣ ꯇꯧꯈꯤꯕꯅꯦꯕ ꯍꯥꯏꯗꯤ ꯄ꯭ꯔꯦꯁꯔ ꯌꯥꯝ ꯂꯩꯔꯛꯑꯗꯤ ꯆꯟꯅꯗꯕꯗꯨꯁꯨ ꯌꯥꯎ ꯆꯟꯅꯗꯕ ꯌꯥꯎꯕꯅꯦꯕ ꯕꯣꯜꯁꯨ ꯁꯣꯏꯕ
ꯎꯝ
ꯆꯟꯈ꯭ꯔꯒꯅ ꯖꯨ ꯒ‌ꯣꯔꯣꯡ ꯒ‌ꯣꯔꯣꯡ ꯒ‌ꯣꯔꯣꯡ ꯆꯟꯁꯤꯟꯈꯤꯕ ꯑꯗꯨ ꯃꯣꯔꯣꯛꯀꯣꯒꯤꯁꯨ ꯊꯤꯕ ꯅꯠꯇꯦ ꯎꯝ
ꯄꯣꯔꯇꯨꯒꯜ